ꯅꯣ
ꯑꯥ
ꯇꯥꯔꯕꯣ
ꯇꯥꯏ
ꯀꯅꯥꯅꯣꯝꯖꯨ ꯇꯥꯏꯖꯤꯅ
ꯏꯀꯣ ꯆꯠꯄꯩ ꯇꯥꯏꯞꯇꯕꯨ ꯇꯧꯔꯛꯏꯅꯦ ꯑꯩꯒꯤꯅꯤ
ꯀꯅꯥꯏ ꯅꯝꯕꯔ ꯅꯣꯝꯖꯨ
ꯑꯩꯒꯤꯅꯦ ꯍꯥꯏꯝꯅꯤ
ꯑꯗꯨꯅꯦ ꯑꯩꯒꯤꯅꯦ ꯍꯥꯏꯕ
ꯑꯁ ꯉꯁꯥꯏ ꯄꯨꯡ ꯀꯩꯅꯣꯗꯩ ꯃꯩ ꯀꯩꯅꫭꯝ ꯆꯥꯔꯦ ꯌꯦꯟ ꯅꯞꯄ ꯆꯥꯎ
ꯅꯣꯏ ꯉꯁꯥꯏꯗꯩ ꯃꯩ ꯂꯥꯛꯇꯕ꯭ꯔꯣ
ꯄꯨꯡ ꯃꯥꯄꯟ ꯁꯥꯏꯗꯩ ꯃꯨꯠꯈꯤꯞꯗꯨꯅ ꯍꯧꯖꯤꯛ ꯍꯧꯖꯤꯛꯇ ꯂꯥꯛꯇ ꯉꯥꯏꯔꯤ ꯀꯩ ꯇꯧꯗꯣꯏꯅꯣ ꯑꯁ ꯑꯔꯥꯝꯕꯥꯏ ꯀꯥꯡꯕꯨ ꯇꯥꯜꯂꯦ ꯍꯥꯏꯔꯤꯌꯦ
ꯀꯩꯒꯤꯅꯣ ꯍꯥꯏꯖꯦ
ꯌꯨ ꯌꫭꯟꯕ ꯐꯥ ꯂꯥꯛꯏꯅꯤ ꯀꯩꯅꯣ
ꯌꯨ ꯌꯣꯟꯕ ꯍꯥꯏꯔꯒ ꯃꯅꯤꯡꯒꯤ ꯑꯃꯔꯖꯤꯠꯀꯤ ꯗꯨꯀꯥꯟ ꯐꯝꯃꯤꯕꫭ
ꯐꯝꯃꯤ ꯌꯣꯟꯗ꯭ꯔꯦꯗ ꯐꯣꯡꯅ ꯂꯛꯀꯤ ꯍꯣꯏꯗ ꯌꯣꯜꯂꯖꯨ ꯇꯨꯃꯤꯟ ꯇꯨꯃꯤꯟꯅ ꯍꯥꯏꯗꯤ ꯐꯠ ꯐꯠ ꯂꯥꯎꯅ ꯄꯤꯔꯦ ꯊꯛꯍꯟꯗ꯭ꯔꯦꯕ ꯑꯗꯨꯗ ꯗꯨꯝ ꯗ꯭ꯔꯦꯕ
ꯎꯝ
ꯂꯞꯂꯤ ꯍꫭꯏꯗ ꯍꯨꯛꯆꯜꯂꯦ ꯍꯥꯏꯔꯤꯌꯦ
ꯂꯞꯂꯤꯒꯤꯗꯤ ꯄꯣꯠ ꯊꯥꯗꯣꯛ ꯊꯥꯖꯤꯟ ꯇꯧꯔꯤꯕꯣ
ꯍꯣꯏ ꯑꯔꯥꯝꯕꯥꯏꯗꯨ ꯂꯥꯛꯑ ꯃꯣꯏꯗ ꯍꯨꯞꯆꯜꯂꯦꯌꯦ ꯑꯗꯣ ꯃꯥꯅ ꯃꯥꯅ ꯃꯣꯏꯗꯗ ꯐꯥ ꯃꯣꯏꯗꯨꯗ ꯐꯥꯗꯣꯏ ꯇꯧ ꯂꯩ ꯑꯇꯩ ꯌꯣꯜꯂꯤꯁꯤ ꯐꯥꯎꯋꫭꯌꯦ
ꯑꯗꯨꯒꯤ ꯍꯌꯦꯡ ꯍꯌꯦꯡ ꯂꯥꯛꯑꯣꯅ ꯀꯧꯈꯠꯂꯝꯃꯦ ꯍꯥꯏꯕꯅꯤ ꯍꯥꯏꯌꯦ ꯑꯗꯨꯒꯤ ꯍꯌꯦꯡ ꯂꯥꯛꯑꯣꯅ ꯀꯧꯀꯠꯈ꯭ꯔꯦꯌꯦ ꯌꯣꯜꯂꯤ ꯃꯤꯒꯩꯗꯨꯖꯨ ꯃꯁꯛ ꯇꯥꯛꯑꯣ ꯂꯥꯛꯑꯣꯅ
ꯑꯣ ꯃꯥ ꯑꯗꯨ ꯍꯥꯏꯔꯨꯕꯗꯒꯤ ꯍꯧꯖꯤꯛ ꯂꯣꯏ ꯀꯧꯈꯠꯂꯒ ꯐꯔꯛ ꯇꯥꯔꯛꯑꯅꯤ ꯍꯨꯖꯤꯛ
ꯐꯤꯡꯖꯜꯂꯦ ꯍꯥꯏꯔꯤꯌꯦ ꯃꯥꯅ ꯑꯗꯨꯒꯤ
ꯗꯦꯅꯤꯁ ꯇꯨꯕꯨ ꯌꯥꯎꯋꯦ ꯗꯥꯏꯅꯦ
ꯈꯪꯗꯦꯗ ꯑꯗꯨ
ꯏꯌꯔꯄꯤꯁ ꯁꯦ ꯌꯥꯝ
ꯃꯥꯖꯨ ꯌꯥꯎꯋꯤꯒ ꯍꯥꯏꯗꯥꯏꯅꯦ
ꯏꯌꯥꯔ ꯄꯤꯁ ꯅꯨꯡꯉꯥꯏꯇꯦ
ꯂꯧꯊꯣꯛꯎꯨ ꯀꯩꯅꯣ ꯅꯨꯡꯉꯥꯏꯇ꯭ꯔꯗꯤ
ꯏꯌꯥꯔꯄꯤꯁꯁꯦ ꯅꯨꯡꯉꯥꯏꯇ꯭ꯔꯦ ꯅꯥꯀꯟ ꯑꯃꯔꯣꯝ ꯇꯠꯂ ꯅꯥꯀꯟ ꯑꯃꯔꯣꯝ ꯇꯥ
ꯑꯗꯨꯅꯦ ꯍꯥꯏꯁꯤ ꯅꯨꯡꯉꯥꯏꯇ꯭ꯔꯗꯤ ꯂꯧꯊꯣꯛꯑꯣ ꯍꯥꯏꯕ ꯅꯥꯀꯣꯡꯗꯥ ꯑꯣꯏ ꯊꯝꯃꯣ ꯍꯥꯏꯕ
ꯏꯁ ꯈꯨꯨꯠꯅ ꯄꯥꯏꯕꯗꯨꯅ ꯍꯦꯟꯅ ꯇꯜꯂꯦꯗꯥ
ꯏꯁ ꯂꯣꯢꯔꯦꯍꯦ
ꯑꯈꯣꯏ ꯆꯦ ꯅ
ꯑꯥ ꯉꯁꯥꯏꯒꯩ ꯁꯨꯛꯇꯤ ꯂꯣꯏꯅꯦꯕ ꯃꯩ ꯂꯥꯛꯇꯕꯗꯨꯗ
ꯀꯩ ꯀꯩꯗꯧꯗꯣꯢꯕ ꯅꯣꯢꯗꯤ
ꯀꯩꯕꯥ
ꯀꯩꯗꯧꯗꯨꯢꯅꯣ ꯍꯥꯢꯕ ꯊꯥꯔꯤꯗꯣ
ꯐꯗꯦꯍꯦ ꯍꯥꯠꯇꯣꯛꯄꯅꯤꯍꯦ
ꯍꯨꯏ ꯈꯣꯡ ꯃꯈꯣꯟ ꯇꯥꯕ꯭ꯔꯥ
ꯏꯁ ꯌꯥꯝ ꯍꯥꯎꯅ ꯇꯥꯏꯕꯣ
ꯑꯁꯣꯝ ꯅꯒꯥꯟ ꯃꯤꯒꯤꯅꯦ
ꯃꯃꯥꯡꯒꯤꯗꯨꯔꯣ
ꯃꯤꯒꯤ ꯍꯨꯢꯅꯤꯅ ꯎꯄꯥꯥꯏ ꯂꯩꯇꯦ ꯃꯃꯥꯡ ꯅꯠꯇꯦ ꯑꯋꯥꯡ ꯔꯣꯝꯒꯤ ꯅꯠꯇꯦ ꯃꯈꯥꯔꯣꯝꯒꯤ
ꯃꯀꯣꯏ ꯃꯀ
ꯑ ꯗ꯭ꯔꯪꯀꯔ ꯐꯪ
ꯑꯦ ꯐꯣꯟ ꯄꯨꯊꯔꯕꯣ ꯕꯥ
ꯐ
ꯀꯌꯥ ꯋꯥꯠꯂꯤꯒꯦ
ꯃꯉꯥ
ꯑꯗꯨꯃꯦ
ꯑꯥꯎ
ꯃꯉꯥ ꯁꯤ ꯌꯥꯎꯗꯕꯤꯗ ꯁꯤ ꯌꯥꯎꯔꯒ ꯃꯉꯥ
ꯍꯣꯏ ꯁꯤ ꯌꯥꯎꯔꯒ ꯃꯉꯥ ꯑꯗꯨ ꯑꯩꯅ ꯍꯥꯏꯗꯤ
ꯅꯨꯡꯗꯤꯟꯗꯣ ꯈꯪꯕ꯭ꯔꯥ
ꯑ
ꯅꯨꯡꯗꯤꯟꯗꯣ
ꯍꯣꯏ
ꯅꯨꯡꯗꯤꯟꯗꯣ ꯃꯤ ꯌꯥꯝ ꯌꯥꯗ꯭ꯔꯤꯗꯣ
ꯉꯁꯥꯏꯗꯨ ꯔꯤꯖꯦꯛ ꯂꯥꯛꯄ꯭ꯔꯥ ꯌꯦꯡꯕꯥ
ꯑꯣꯏꯅꯤ ꯍꯥꯏꯕ ꯌꯦꯡ ꯈꯪꯗꯦ ꯌꯦꯡꯕꯨ ꯌꯦꯡꯗꯦꯗꯥ ꯌꯦꯡꯗꯦ ꯍꯥꯏꯕ
ꯉꯥꯑꯝꯃꯣꯏꯗ
ꯇꯥꯗ꯭ꯔꯣ ꯅꯪ
ꯇꯥꯏꯌꯦ
ꯂꯥꯛꯇ꯭ꯔꯤꯌꯦ ꯈꯪꯗꯦ ꯑꯞꯗꯦꯠ ꯂꯥꯛꯇꯦ ꯈꯪꯗꯦ ꯌꯦꯡꯗ꯭ꯔꯤ ꯍꯥꯏꯕ ꯍꯧꯖꯤꯛ ꯅꯨꯡꯗꯥꯡꯒꯤ ꯑꯣꯏꯅꯗꯤ ꯌꯦꯡꯗ꯭ꯔꯤ
ꯎꯝ ꯄꯩꯁꯥꯖꯦ ꯆꯪꯉꯗꯤ ꯍꯔꯥꯎ ꯆꯪꯉꯥ ꯆꯪꯉꯥ ꯅꯝꯃꯒꯦ ꯑꯗꯨꯗꯤ
ꯑꯃꯒ ꯍꯥꯞꯐꯜꯂꯣ ꯑꯩꯅ ꯍꯥꯏꯗꯣ ꯇꯧꯔꯛꯑꯣ
ꯍꯥꯟꯅ
ꯃꯥꯟꯅꯗꯕ ꯍꯥꯞꯐꯜꯂꯣ ꯍꯥꯏꯕ ꯃꯥꯟꯅꯗꯕ
ꯊꯧꯒ꯭ꯔꯕ ꯀꯩꯅꯣꯝ ꯇꯧꯔꯤ
ꯃꯥꯥꯟꯅꯕ ꯍꯥꯐꯜꯂꯖꯨ ꯌꯥꯏ ꯍꯣꯏ ꯃꯥꯟꯅꯕ ꯍꯥꯞꯐꯜꯂꯖꯨ ꯌꯥꯏ ꯍꯥꯏꯕ
ꯀꯩꯅꯣ ꯃꯥꯟꯅꯕ ꯍꯥꯞꯐꯜꯂꯖꯨ ꯌꯥꯏꯕꯣ
ꯅꯪ ꯍꯧꯖꯤꯛ ꯍꯧꯖꯤꯛ ꯇꯧꯔꯤꯗꯨ ꯗꯨ ꯍꯥꯞꯐꯜꯂꯖꯨ ꯌꯥꯏꯕ
ꯍꯧꯖꯤꯛ ꯋꯥꯔꯤ ꯁꯥꯟ ꯋꯥꯔꯤ ꯁꯥꯟꯅ ꯂꯣꯏꯗ꯭ꯔꯖꯨ ꯑꯗꯨꯝ ꯌꯥꯔꯦ
ꯌꯥꯕ ꯃꯥꯜꯂꯦ
ꯌꯥꯔꯛꯑꯅꯤ ꯇꯥꯡ ꯇ꯭ꯔꯥꯉꯥꯗꯩꯗꯤ
ꯌꯦꯡꯉꯒꯦ ꯗꯨꯗꯤ ꯑꯗꯨꯅꯦ ꯗꯥꯅꯟ ꯅꯠꯇ꯭ꯔꯗꯤ ꯃꯣꯏ ꯗꯥꯅꯟꯗꯤ ꯀꯩꯁꯨ ꯇꯥꯟ ꯉꯝꯃꯣꯏ
ꯍꯧꯖꯤꯛ ꯑꯗꯨꯝ ꯊꯥꯖꯟꯒꯣ ꯍꯥꯏꯕ ꯍꯥꯞꯄꯣꯅ
ꯍꯧꯖꯤꯛꯇꯤ ꯐꯣꯟ ꯃꯩ ꯌꯥꯎꯗ꯭ꯔꯦꯗ ꯐꯣꯟꯅꯤꯡ
ꯀꯩꯅꯣ ꯅꯣꯏꯅ ꯃꯩ ꯈꯤꯇꯪ ꯂꯥꯛꯇꯕꯗ ꯐꯣꯟ ꯃꯩ ꯍꯦꯛꯇ ꯌꯥꯎꯗ꯭ꯔꯤꯗꯨꯕꯣ
ꯈꯨꯏ ꯑꯥꯏꯐꯣꯟꯅꯤꯗꯅ ꯑꯗꯨꯅ ꯕꯤꯠ
ꯒꯦꯝꯖꯦ ꯍꯦꯛꯇ ꯁꯥꯟꯅ ꯊꯣꯛꯄꯩ ꯃꯑꯣꯡꯅꯤꯅꯦ
ꯅꯠꯇꯦꯍꯦ ꯐꯣꯟ
ꯕꯦꯇ꯭ꯔꯤ ꯈꯥꯡꯗꯕ ꯉꯥꯛꯀꯤ ꯅꯠꯇꯦꯕꯨ ꯅꯪ ꯒꯦꯝ ꯁꯥꯟꯅ ꯊꯣꯛꯄ ꯃꯥꯟ
ꯐꯣꯟꯗꯣ ꯑꯩꯠꯇꯤ ꯄꯥꯔꯁꯦꯟ ꯌꯥꯎꯕꯗꯣ ꯄꯨꯡ ꯑꯅꯤꯐꯥꯟ ꯆꯠꯇꯤꯌꯦ
ꯂꯣꯏꯔꯦꯍꯦ
ꯀꯩꯅꯣ ꯀꯤ ꯁꯥꯏꯔꯣ
ꯐꯤ ꯁꯥꯏ ꯐꯤ ꯀꯛꯊꯠꯂꯤꯅꯦ ꯑꯩꯅ ꯐꯤꯗꯣ ꯑꯅꯧꯕ ꯍꯧꯒꯠꯇ ꯉꯥꯏꯕ ꯑꯗꯨꯒꯤ
ꯇꯥꯗꯕꯣ
ꯇꯥꯏ ꯏꯌꯔꯄꯤꯁꯁꯦ ꯌꯥꯝ ꯅꯨꯡꯉꯥꯏꯇ꯭ꯔꯦ
ꯇꯥꯗ꯭ꯔꯕꯣ
ꯀꯥꯏꯌꯦ ꯑꯦꯄꯤꯁ ꯌꯥꯝ ꯅꯨꯉꯥꯏꯇ꯭ꯔꯦꯕ
ꯆꯦꯕꯦ
ꯑꯩꯗꯤ ꯀꯩꯁꯨ ꯇꯧꯗꯦ ꯍꯥꯎ
ꯀꯩꯅꯣ ꯌꯥꯝ ꯁ꯭ꯂꯣ ꯑꯣꯏꯅ ꯇꯥꯕ꯭ꯔꯣ ꯉꯥꯍꯥꯛ ꯉꯥꯍꯥꯛ ꯂꯩ ꯈꯨꯝꯃꯩꯖꯤꯕꯣ
ꯈꯪꯗꯦ ꯑꯩꯗꯤ ꯅꯪ ꯍꯦꯛ ꯉꯥꯡꯉꯛꯄꯒꯅꯤ ꯀꯩꯅꯣ ꯑꯩꯅ ꯈꯨꯝꯃꯩꯖꯦ
ꯏꯁ ꯁ꯭ꯂꯣ ꯆꯠꯂꯦ ꯈꯪꯉꯦ ꯑꯩ ꯉꯥꯛ ꯉꯥꯛ ꯂꯩ ꯈꯨꯝꯃꯦ
ꯅꯪ ꯍꯦꯛ ꯍꯥꯏꯔꯛꯄꯒꯅꯦ ꯑꯩꯅ ꯁꯠ ꯁꯠ ꯈꯨꯝꯃꯩꯖꯦ ꯑꯗꯨ ꯅꯪ ꯍꯦꯛ ꯉꯥꯡꯉꯛꯄꯒꯅꯦ ꯍꯥꯏꯕ ꯑꯩꯅ ꯈꯨꯝꯃꯩꯖꯦ
ꯎꯝ ꯑꯩꯗꯤ ꯅꯪ ꯈꯨꯝꯃꯩꯗꯣ ꯑꯩ ꯃꯤ ꯁꯦꯀꯦꯟ ꯑꯃꯅꯤ ꯃꯃꯥꯡ ꯍꯥꯏꯒ꯭ꯔꯦꯕ ꯅꯪ ꯈꯨꯝꯍꯩ ꯃꯌꯥꯝꯗꯣ ꯑꯗꯨꯅꯤ ꯉꯁꯥꯏ ꯇꯩꯖꯦ
ꯑꯗꯨꯒ ꯅꯨꯡꯗꯥꯡꯖꯦ ꯈꯔ ꯅꯨꯡꯉꯥꯏꯇꯕ ꯅꯨꯡꯗꯥꯡꯗ ꯀꯩꯅꯣ ꯈꯪꯗꯦ ꯃꯣꯏꯖꯦ ꯑꯃꯨꯛꯁꯨ ꯅꯨꯡꯉꯥꯏ ꯑꯃꯨꯁꯨ ꯅꯨꯡꯉꯥꯏꯇꯦ
ꯑꯗꯨ ꯀꯩꯅꯣ ꯑꯩꯅ ꯀꯣꯜ ꯍꯥꯟꯅ ꯍꯥꯏꯔꯒ ꯁ꯭ꯂꯣ ꯆꯠꯂꯤꯖꯤꯅ ꯀꯃꯥꯏ ꯇꯧꯏꯖꯥꯠꯅꯣ
ꯈꯪꯗꯦ
ꯁꯀꯦꯟ ꯃꯉꯥꯃꯨꯛꯇꯤ ꯁ꯭ꯂꯣ ꯆꯠꯄ ꯃꯥꯜꯂꯤ
ꯑꯩꯉꯣꯟꯗꯗꯤ ꯆꯠꯇꯦ ꯆꯞ ꯃꯥꯟꯅꯩ ꯅꯪꯉꯣꯟꯗ ꯆꯠꯄꯩꯗꯤ ꯈꯪꯗꯦ ꯑꯩꯉꯣꯟꯗꯗꯤ ꯆꯠꯇ꯭ꯔꯦ
ꯑꯩ ꯑꯩꯅ ꯍꯧꯖꯤꯛ ꯍꯥꯏꯒ꯭ꯔꯤꯖꯦ ꯁꯦꯀꯦꯟ ꯃꯉꯥꯃꯨꯛ ꯂꯩꯔꯒꯅꯦ ꯍꯥꯏꯕ
ꯈꯪꯗꯦ ꯀꯃꯥꯏ ꯇꯧꯏꯅꯣ ꯑꯈꯣꯏꯒꯤ ꯑꯗꯨꯗ ꯂꯩꯕ ꯀꯩꯅꯣꯅ ꯂꯣꯢ ꯆꯠꯂꯤ ꯑꯔꯥꯝꯕꯥꯏꯒ
ꯅꯠꯇꯦ ꯀꯩꯅꯣꯒꯤ ꯊꯣꯡꯖꯨꯒꯤ
ꯑꯈꯣꯏ ꯔꯣꯝꯒꯤꯗ ꯂꯩꯗꯥꯢꯅꯦ
ꯑꯈꯣꯏꯔꯣꯝꯒꯤꯅꯦ ꯊꯣꯡꯖꯨ ꯍꯥꯏꯁꯦ ꯅꯠꯇ꯭ꯔꯣ ꯊꯨꯝꯖꯨ ꯍꯥꯏꯕ꯭ꯔꯥ
ꯃꯥ ꯑꯗꯨ ꯑꯈꯣꯏꯔꯣꯝꯒꯤ ꯑꯈꯣꯏꯔꯣꯝꯒꯤꯗ ꯑꯥꯗ ꯌꯨꯅꯤꯠ ꯍꯥꯡꯕꯗꯣ ꯄꯨꯂꯞ ꯂꯩ
ꯀꯩ ꯀꯩꯅꯣ ꯍꯥꯢꯖꯦ
ꯑꯈꯣꯏꯔꯣꯝꯒꯤ ꯌꯨꯅꯤꯠ ꯇꯣꯉꯥꯟꯅ ꯂꯩꯔꯝꯃꯣꯏ ꯍꯥꯏꯕ
ꯑꯈꯣꯏ ꯁꯥꯏ ꯑꯈꯣꯏ ꯁꯤ ꯕꯥꯁꯤꯈꯣꯡꯒꯤ ꯂꯩꯇꯤꯌꯦ ꯑꯗꯨ ꯊꯣꯡꯖꯨꯗꯣ ꯑꯈꯣꯏ ꯁꯥꯏ ꯆꯤꯡꯉꯦ
ꯀꯥꯏ ꯂꯩꯅꯣ ꯅꯪ
ꯌꯨꯝ ꯃꯊꯛꯇ ꯐꯝꯃꯤ
ꯐꯣꯟ ꯔꯤꯆꯥꯔꯁ ꯍꯥꯄꯕꯣ
ꯍꯥꯞꯇꯦꯗ ꯀꯩꯗꯧꯗꯣꯢꯅꯣꯅ
ꯍꯥꯞꯆꯤꯜꯂꯨ ꯌꯥꯗ꯭ꯔ ꯑꯊꯨ ꯑꯀꯥꯏ ꯃꯤ ꯐꯣꯟ ꯇꯧꯅꯤꯡꯉꯛꯑꯗꯤ
ꯐꯣꯟ ꯄꯨꯔ ꯆꯠꯇꯣꯏꯖꯦ ꯑꯊꯨ ꯀꯥꯏ ꯇꯧꯅꯤꯉ ꯑꯅꯛꯄꯗꯩ ꯐꯛ ꯂꯧ ꯇꯧꯔ ꯂꯣꯏꯔꯦ ꯀꯩꯅꯣ ꯫
ꯎꯝ ꯃꯤ ꯁꯨ ꯂꯥꯛꯅꯇꯗꯤ ꯇꯣꯛꯑꯦ꯫
ꯁꯨꯝ ꯌꯨꯝꯗ ꯂꯩ ꯀꯗꯧꯗꯣꯢꯅꯣ ꯄꯩꯁꯥ ꯐ꯭ꯔꯤꯗ ꯆꯠꯂꯦꯗ꯫ ꯎꯝ꯫
ꯌꯨꯝꯗꯗꯤ ꯋꯥꯏ ꯐꯥꯏꯖꯨ ꯂꯩ꯫
ꯁ꯭ꯋꯥꯏꯗꯤ ꯌꯨꯝꯗ ꯑꯗꯨꯝ ꯂꯩꯔꯒꯕꯨꯗꯤ ꯐꯕ꯫ ꯍꯣꯏꯕ ꯇꯨꯕꯣꯕ ꯌꯨꯝꯗ ꯑꯗꯨꯝ ꯂꯩꯕꯒꯤ ꯑꯣꯏꯗꯤ ꯀꯩꯁꯨ ꯀꯥꯏꯗꯦ ꯍꯥꯢꯕ ꯆꯠꯊꯣꯛꯑꯗꯤ ꯍꯥꯏꯕ ꯫